ꯑꯥ ꯀ ꯑ ꯀꯃꯥꯏꯅ ꯇꯧꯁꯦ ꯍꯥꯏꯅꯣ
ꯑꯗꯨꯅꯦ ꯄꯨꯡ ꯍꯧꯖꯤꯛꯀꯤ ꯑꯗꯨꯃꯥꯏꯅ ꯈꯦꯆꯤꯗꯨ ꯂꯩꯔꯛꯑꯒꯦ ꯍꯥꯎꯕꯅꯦ ꯃꯣꯏꯗ ꯑ ꯏꯆꯦ ꯑꯣꯏꯣꯏ ꯆꯥꯖꯅ ꯂꯩꯌꯦꯕ ꯏꯆꯦ ꯉꯥꯜꯂꯤꯒꯦ ꯈꯦꯆꯤꯗ ꯍꯥꯎꯗ꯭ꯔꯥ ꯌꯥꯡꯈꯩ ꯌꯥꯡꯈꯩ ꯅꯠꯇ꯭ꯔ ꯄꯤꯗ ꯍꯣꯏ ꯑꯦꯟ ꯑꯥꯏ ꯇꯤ ꯃꯃꯥꯡ ꯌꯣꯟꯕꯅꯦꯕ
ꯎꯝꯝ ꯑꯗꯣ ꯑꯗꯨꯝ ꯇꯞꯅ ꯑꯗꯨꯝ ꯆꯠꯁꯦ ꯍꯥꯏꯗꯤꯅꯦ ꯇꯞꯅ ꯑꯗꯨꯝ ꯆꯠꯂꯁꯦ ꯍꯥꯏꯗꯤ ꯑꯩꯈꯣꯏꯗꯣ ꯇꯨꯏꯁꯟꯁꯨ ꯇꯧꯔꯔꯣꯏꯗꯕꯅꯤꯅ ꯌꯥꯏꯗꯅ ꯅꯪꯁꯨ ꯅꯣꯏ ꯏ ꯆꯦ ꯂꯩꯗꯣꯏꯔꯣ ꯍꯌꯦꯡ ꯌꯨꯝꯗ
ꯂꯩꯌꯦ
ꯀꯔꯤ ꯇꯧꯒꯦ
ꯑꯃ ꯑꯗꯥꯏ ꯌꯧꯔꯛꯎꯔꯥ
ꯈꯪꯗꯦ ꯑꯃꯍꯦꯛꯇ ꯌꯥꯏꯌꯦ
ꯇꯧꯔꯒꯦ ꯑꯩ ꯑꯃ ꯑꯗꯨꯋꯥꯏꯗ ꯌꯧꯔꯛꯑꯒꯦ ꯁꯤꯗꯒꯤꯗꯨ ꯂꯩꯔꯛꯑꯒꯅꯦ
ꯎꯝ
ꯏꯁꯤꯡꯗꯣ ꯂꯩꯔꯛꯑꯒ
ꯈꯦꯆꯤ ꯂꯩꯔꯁꯦ ꯁꯤꯡꯖꯨ ꯂꯩꯔꯁꯦ
ꯑꯣ
ꯑꯗꯨꯒ
ꯁꯤꯡꯖꯨꯗꯣ ꯍꯥꯡꯉꯅꯤꯗꯅꯦ ꯑꯗꯨꯗꯗꯤ ꯐꯔꯦ ꯑꯗꯨꯃꯥꯏꯅ
ꯃꯣꯏꯗꯣ ꯁꯤꯗ ꯂꯥꯛꯇꯣꯏꯔꯥ ꯅꯠꯇ꯭ꯔꯥ ꯑꯩꯈꯣꯏ ꯑꯗꯨꯝ ꯆꯠꯂꯗꯣꯏꯔꯥ ꯃꯣꯏꯗ
ꯑꯗꯣꯝ ꯑꯃ ꯍꯥꯡꯉꯛꯑꯁꯦ ꯑꯗꯨꯒ ꯂꯝꯕꯤꯗꯣ ꯊꯦꯡꯅꯔꯁꯨ ꯀꯩꯁꯨꯥꯏꯗꯦ
ꯑꯗꯨꯅ ꯐꯩꯌꯦꯗ ꯋꯥꯏ ꯆꯤꯝꯅꯤ ꯅꯠꯇ꯭ꯔꯥ ꯃꯤꯉꯣꯟꯗ
ꯑꯗꯨꯃꯥꯏꯅ ꯇꯧꯔꯁꯤ
ꯎꯝ ꯈꯪꯗꯦꯗ ꯂꯥꯏꯕꯁꯦ
ꯀꯅꯥ ꯀꯅꯥꯅꯣꯉꯥꯟꯊꯣꯏꯗꯣꯛ ꯑꯩ ꯕꯦꯟ ꯆꯔꯨꯄ ꯆꯠꯅꯤꯡꯉꯦ ꯍꯥꯏꯔꯝꯕꯗꯀꯣ
ꯑꯩꯁꯨ ꯆꯠꯅꯤꯡꯉꯦ
ꯍꯌꯦꯡ ꯀꯩꯅꯣ ꯅꯨꯃꯤꯠꯇ ꯁꯠꯄꯌꯥ
ꯑꯗꯨ ꯅꯨꯃꯤꯠꯇꯗꯤ ꯌꯥꯔꯣꯏꯗ
ꯑ ꯇꯦ ꯑꯠꯇꯦ ꯎ ꯇꯥꯡ ꯃꯔꯤ ꯑꯗꯨ ꯑꯩꯈꯣꯏꯈ ꯏꯆꯦ ꯑꯩꯈꯣꯏ ꯆꯠꯄꯩꯅꯤꯅ ꯏꯆꯦꯅꯦ ꯑꯩꯅꯦ ꯊꯣꯏꯕꯅꯦ ꯑꯗꯨꯕꯨꯗꯤ ꯀꯅꯥꯝ ꯌꯥꯎꯗꯦ ꯑꯗꯨꯒ ꯑꯉꯥꯡ ꯅꯨꯄꯤ ꯃꯆꯥ ꯑꯃꯒ ꯑꯩꯈꯣꯏ ꯃꯔꯤ ꯑꯗꯨꯝ ꯆꯠꯂꯨꯁꯦ ꯍꯥꯏꯔꯗꯤ ꯑꯗꯨꯝ ꯌꯥꯎꯔꯨꯔꯁꯨ ꯌꯥꯏ ꯎꯨꯡ ꯐ ꯃꯥ ꯁꯣꯗꯦ ꯀ
ꯑꯥꯔꯀ꯭ꯔꯦꯗꯇ ꯆꯠꯅꯤꯡꯉꯦ ꯑꯩꯗꯤ ꯑꯥꯔꯀ꯭ꯔꯦꯠꯀꯨꯝꯕꯗ ꯁꯥꯟꯅꯕ
ꯊꯥꯡꯅꯔ ꯀꯩꯁꯨ ꯂꯝꯕꯤꯗꯣ ꯄꯨꯜꯂꯦꯗꯅ
ꯎꯝ
ꯑꯗꯨꯒ ꯑꯗꯨꯗꯁꯨ ꯆꯪꯉꯛꯁꯦ ꯑꯗꯨꯒ ꯁꯣꯃꯤꯗꯨꯁꯨ ꯆꯪꯉꯝꯁꯦ
ꯀꯩꯅꯣ ꯍꯣꯏꯗꯅ ꯀꯩꯝꯇ ꯑꯃꯨꯛ ꯍꯥꯏꯔꯛꯇꯦ ꯑꯗꯩ ꯍꯌꯦꯡ ꯑꯩꯈꯣꯏꯅ ꯑꯃꯨꯛ ꯐꯣꯇꯣ ꯑꯃ ꯊꯥꯒꯠꯂ ꯑꯗꯨ ꯑꯗꯨꯨꯔꯦ ꯃꯤꯒ ꯑꯗꯨꯝ ꯆꯠꯂ ꯂꯩꯔꯣ ꯇꯧꯔꯛꯇꯣꯏꯅꯦ ꯆꯠꯁꯦꯅ ꯍꯥꯏꯅ
ꯃꯦꯛꯁꯁꯨꯅ
ꯎꯝ ꯅꯪꯁꯦ
ꯁꯣꯔꯤ ꯑꯝ ꯁꯣꯔꯤ
ꯎꯝ
ꯍꯥꯏꯗꯤ ꯑꯗꯨꯝ ꯃꯥꯗꯣ ꯍꯧꯖꯤꯛ ꯊꯕꯛ ꯈꯤꯇꯪ ꯆꯤꯂꯦ ꯍꯥꯏꯕ ꯈꯤꯇꯪ ꯃ ꯈꯤꯇꯪ ꯅꯣꯡ ꯅꯤꯅꯤꯇꯪ ꯃꯥꯗꯣ ꯈꯤꯇꯪ ꯀꯩꯅꯣ ꯆꯤꯜꯂꯦ ꯑꯗꯨꯒ ꯆꯠꯁꯦ ꯈꯣꯠꯁꯦꯅ ꯍꯥꯏꯔꯛꯄꯁꯤꯅ
ꯁꯨꯇꯤ ꯂꯣꯏꯈ꯭ꯔꯗꯤ ꯑꯩꯈꯣꯏꯁꯨ ꯑꯃꯨꯛ ꯆꯤꯜꯂꯅꯤꯗ
ꯃꯥꯡꯉ ꯍꯥꯏꯗꯤ ꯃꯤꯒꯤꯁꯨ ꯇꯟꯖꯥꯅꯤꯗꯅꯀꯣ ꯑꯗꯨꯒꯤ ꯃꯥ ꯈꯤꯇꯪ ꯆꯠꯁꯦ ꯈꯣꯠꯁꯦꯅꯗꯤ ꯍꯥꯏꯔꯛꯄꯅꯦ ꯃꯃꯣ ꯑꯃꯇꯪ ꯀꯩꯅꯣ ꯇꯧꯔꯒꯦ ꯑꯗꯣ ꯍꯥꯏꯔꯛꯀꯦ
ꯅꯪ ꯀꯟꯖꯥꯡ ꯆꯥꯕ ꯉꯁꯤ
ꯑꯩꯕꯨ ꯁꯤꯟꯟ ꯆꯥꯏ
ꯏ ꯐꯔꯦ ꯐꯔꯦ
ꯆꯗꯣ ꯏꯆꯦ ꯆꯠꯄꯗꯣ ꯑꯗꯨꯒꯤꯅꯦ ꯃꯥꯒꯤ ꯑꯥꯗ ꯄꯨꯕ ꯁ꯭ ꯈꯔ ꯌꯥꯏꯔꯒ ꯌꯥꯏꯔꯒ ꯑꯗꯣ ꯁꯣꯡꯉꯒꯁꯨ ꯄꯨꯒꯦꯕ ꯍꯣꯔꯦꯟ ꯃꯣꯏ ꯑꯦꯌꯥꯔꯄꯣꯔꯠꯇ ꯆꯥꯅꯤꯕ ꯊꯅꯗꯥꯈ ꯀ ꯊꯤꯅ ꯄꯥꯏꯗꯅꯦꯕ ꯗꯥꯡꯉꯤꯕ ꯁꯤꯗꯒꯤ ꯍꯝ ꯆꯥꯔꯒꯦꯅ ꯀꯨꯏꯅ ꯂꯩꯒꯗꯕ ꯏꯌꯥꯔꯄꯣꯔꯠ ꯃꯅꯨꯡꯗꯨꯗ ꯑꯗ ꯑꯥꯗꯩ ꯑꯗꯨ ꯆꯥꯅꯤꯡꯗꯨ ꯆꯥꯛ ꯄꯨꯔꯒꯦꯅ ꯄꯨ ꯔꯦꯌ
ꯎꯝ ꯎ ꯍꯥꯏꯗꯤ ꯁꯨꯝ ꯑꯩꯈꯣꯏꯅ ꯑꯌꯨꯛꯇꯨꯗꯤ ꯇꯨꯏꯁꯟꯗ ꯇꯧꯊꯣꯛꯎꯨꯔꯗꯤ ꯅꯨꯃꯤꯗꯥꯡ ꯋꯥꯏꯔꯝꯗꯤ ꯍꯥꯡꯉꯤꯗꯅ ꯉꯟꯅ ꯆꯠꯄ ꯆꯠꯇꯕꯩ ꯋꯥꯁꯨ ꯅꯠꯇꯅ ꯎꯗ ꯀꯅꯤꯗ
ꯆꯧꯗ ꯃꯅꯦ
ꯔꯤ ꯑꯥꯏꯔꯤꯅ ꯁꯦꯕꯁꯦꯅ
ꯍꯨꯡ
ꯀꯥꯡꯗꯨꯕꯨ ꯀꯃꯥꯏ ꯇꯧꯁꯤ ꯁꯦ ꯍꯥꯏꯕꯅꯣ ꯑꯩꯈꯣꯏ ꯑꯍꯨꯝꯕꯨꯣ ꯅꯪꯕꯨꯗꯤ ꯌꯦꯡꯕ ꯆꯠꯇꯣꯏꯔꯝꯒꯅꯤ ꯈꯪꯉꯦ ꯅꯨꯃꯤꯗꯥꯡ ꯋꯥꯏꯔꯝꯗ ꯅꯊꯟꯗ
ꯀꯩꯅꯩꯅꯣ
ꯀꯥꯡ
ꯂ ꯑꯣꯗꯅ
ꯎ ꯒꯤꯔꯤꯁꯇ ꯍꯥꯏꯈ꯭ꯔꯦ ꯑꯩꯈꯣꯏꯗꯤ ꯒꯣꯕꯤꯟꯗꯖꯤꯒꯤ ꯎꯁꯣꯞꯀꯤ ꯈꯦꯇ꯭ꯔꯤ ꯆꯥꯒꯦ ꯍꯥꯏꯅ
ꯑꯣ ꯑꯣ ꯑꯣ ꯅꯣꯏ ꯅꯣꯏꯁꯨ ꯍꯥꯏꯔꯨꯕ ꯅꯠꯇ꯭ꯔꯣ
ꯍꯥꯏ꯭ꯔ
ꯑꯗꯨꯗꯤ ꯑꯩꯈꯣꯏꯁꯨ ꯃꯤ ꯑꯃꯗ ꯍꯥꯏꯈ꯭ꯔꯒꯦ ꯑꯗꯨꯗꯤ
ꯅ ꯀꯥꯗꯗ ꯍꯥꯏꯁꯤ ꯀꯩꯅꯣ ꯑꯩ ꯆꯥꯅꯤꯡꯉꯦ ꯑꯩꯗꯤ ꯌꯥꯝꯅ
ꯅꯣꯏ ꯍꯧꯖꯤꯛ ꯀꯅꯥꯅꯣ ꯂꯩ ꯍꯥꯏꯒꯦꯗ ꯍꯥꯏꯅꯦ
ꯒꯤꯔꯤꯁꯇ ꯍꯥꯏꯈꯤꯕꯅꯦ ꯑꯣ ꯌꯥꯝ ꯆꯤꯟꯕꯗꯨꯒꯤ ꯆꯠꯅꯤꯡꯗꯕ
ꯌꯥꯔ ꯁꯤꯃꯤ ꯑꯔꯦ ꯄꯁꯅ ꯍꯗꯣ ꯐꯥꯎ ꯀꯀꯤꯡ ꯑꯣꯏꯅ ꯑꯗꯨꯝ ꯆꯥꯕ ꯇꯨꯝꯅꯕ ꯌꯦꯡ ꯆꯪꯕ ꯃꯉ ꯊꯨꯝꯕ ꯅꯠꯇꯦ ꯍꯥꯏꯕ ꯂꯥꯛꯅꯩꯁꯤꯗꯣ ꯇꯥꯡꯉ ꯃꯠꯇꯕꯨ ꯋꯥꯕ ꯌꯦ ꯂꯥꯏ ꯈꯨ ꯔꯝꯕ ꯑꯖꯣꯗ ꯂꯥꯛꯄ꯭ꯔ ꯇꯕ ꯀꯔꯒꯅꯥꯥꯛꯄ ꯈꯔ ꯑ ꯈꯔ ꯑꯃꯅ ꯌꯦꯡꯕꯤ ꯌꯦꯡꯕ ꯂꯥꯛꯞꯄ ꯈꯔ ꯑꯃ ꯑꯩꯈꯣꯏꯁꯨ ꯃꯤ ꯌꯦꯡꯕ ꯂꯥꯛꯄꯁꯤꯡꯗꯨꯒꯤ ꯃꯔꯛꯇ ꯑꯃꯅꯦꯕ
ꯃꯥꯅꯦ ꯑꯩꯈꯣꯏ ꯁꯨꯝ ꯃꯤ ꯌꯦꯡꯕ ꯆꯠꯇꯣꯏꯅꯦ
ꯍꯦ ꯑ
ꯎ ꯍꯩꯅꯕꯅꯤ ꯑꯏꯗꯦꯩꯅꯨꯁ꯭ꯦ ꯄꯁꯦꯅ ꯀꯥꯡꯒꯤ ꯗ꯭ꯔꯦꯁ ꯂꯩꯔꯨꯁꯤꯔꯪꯗꯦ
ꯑꯦꯁ ꯂꯪꯖꯦ ꯀꯥꯡꯒꯤ ꯗ꯭ꯔꯦꯁ ꯂꯩꯔꯨꯗ꯭ꯔꯣꯏꯗ
ꯈꯜꯂꯤꯞ ꯑꯩꯗꯤ ꯈꯜꯂꯤꯞ
ꯑꯦ ꯀꯔꯤ ꯗ꯭ꯔꯦꯁꯅꯣ ꯅꯪꯅꯀꯥꯅꯤ ꯂꯩꯗꯣꯏꯁꯤꯅ
ꯂꯩꯇꯦꯗ ꯁꯨꯝ ꯍꯥꯏꯕꯅꯤꯗ
ꯑꯦꯟꯅ ꯏ ꯄ ꯑꯦ ꯑ ꯌꯥꯝ ꯃꯨꯈꯤꯕꯔꯤꯕꯣ ꯀꯔꯤ ꯁꯔ ꯁꯅ ꯐꯟ ꯇꯧꯔ ꯍꯧꯖꯤ ꯀ ꯍ ꯁ ꯍꯣꯏ
ꯑꯁ ꯑꯩ ꯉꯁꯤ ꯉꯁꯥꯏꯗꯒꯤꯩ ꯄꯣꯊꯥꯔꯗ꯭ꯗꯤ ꯋꯥꯃꯟꯗꯅ ꯍꯤꯞꯄꯤꯅꯦ ꯇꯨꯝꯁꯨ ꯇꯨꯝꯅꯤꯡꯉꯦ ꯋꯥ ꯎꯝ
ꯃꯔꯨ ꯍꯝ ꯑꯩꯁꯨ ꯃꯔꯨ ꯍꯣꯟꯅꯝ ꯇꯨꯝꯃꯨꯔꯦ
ꯃꯤ ꯂꯥꯛꯑꯔꯣꯏꯗ꯭ꯔꯣ ꯉꯁꯤꯗꯤ ꯎꯝ ꯍꯌꯦꯡꯗꯤ ꯂꯥꯛꯑꯣꯏꯗꯕ ꯅꯠꯇ꯭ꯔꯣ
ꯂꯥꯛꯑꯣꯏ ꯊꯪꯆꯠ ꯃꯤꯇꯤꯡ ꯂꯩꯩ ꯏꯁ ꯒꯥꯔꯗꯦꯟꯗ
ꯎꯝ ꯆꯥꯛ ꯌꯥꯎꯕꯤꯔꯣ
ꯍꯣꯏ
ꯆꯠꯇꯣꯏꯔꯣ ꯍꯥꯏꯁꯦ
ꯑꯩꯁꯦ ꯍꯥꯡꯁꯤꯁꯦ ꯁꯠ ꯁꯠꯁꯅꯅ ꯈꯪ ꯃꯅꯦ ꯏꯆꯦ ꯍꯣꯏ ꯑꯣꯏꯅ ꯑꯃꯨꯛ ꯉꯁꯥꯏꯒꯤ ꯆꯠꯄꯗꯣ ꯕꯦꯟ ꯆꯦ ꯄꯥ ꯀꯕꯦꯟ ꯍ ꯆꯦꯠꯇꯗꯨꯣ ꯍꯥꯏꯕ ꯀꯩꯅꯣ ꯇ ꯐꯥꯏ ꯑꯥꯕ ꯑꯃꯅꯦ ꯑꯩꯈꯣꯏ ꯨꯀꯥꯒꯤ ꯁꯣ ꯆꯥꯕ ꯃꯥꯗ ꯃꯣꯏꯔꯥꯡ ꯆꯠꯂꯤ ꯍꯥꯏꯩ ꯑꯅ ꯍꯥꯏꯥꯏ ꯄ ꯀꯩꯅ ꯈꯪ ꯀꯣꯟ
ꯏꯁ ꯃꯣꯏꯔꯥꯡꯥꯡꯁꯨ ꯆꯠꯇꯣꯏꯕ
ꯑꯣꯔꯉꯣꯟꯅ ꯈꯥꯏꯦꯊꯣꯟ
ꯒꯥꯔꯤ ꯃꯆꯥ ꯑꯆꯧꯕ
ꯀꯅꯥꯒꯗ
ꯍꯧꯖꯤꯛꯀꯤ ꯑꯉꯥꯡꯗ ꯃꯥ ꯊꯧꯕ ꯍꯌꯦ ꯑꯇꯩ ꯍꯩꯇꯦ
ꯃꯣꯏꯔꯥꯡꯗꯗꯤ ꯆꯠꯅꯤꯡꯉꯦ ꯑꯩꯁꯨ ꯀꯩꯅꯣ ꯃꯈꯤꯁꯨ ꯆꯠꯅꯤꯡꯉꯝꯅꯤ
ꯀꯄ ꯔꯖꯔꯦꯣ ꯄꯨꯂꯞ
ꯎꯝ
ꯗꯦꯁ ꯐꯣꯣ ꯑꯗꯨꯅꯦ ꯗꯦꯠ ꯐꯣꯣ
ꯍꯌꯦꯡ ꯅꯠꯇ꯭ꯔꯤꯌꯦ
ꯑꯩ ꯃꯆꯦ
ꯑꯩꯕꯨꯗꯤ ꯌꯥꯏꯗ ꯃꯣꯂꯗ ꯃꯣꯏꯒꯥꯔꯤ ꯅꯠꯇ꯭ꯔꯣ
ꯃꯥꯅꯦ
ꯎꯝ ꯑꯉꯥꯡ ꯄꯥꯈꯪꯕ ꯆꯥꯔꯕ
ꯅ ꯅꯨ ꯄꯝꯖꯅꯤ
ꯑꯣ ꯌꯥꯏꯌꯦ ꯀꯩꯅꯣ ꯊꯧꯕ ꯍꯥꯏꯔꯒꯦ
ꯐꯖꯁꯤꯖꯗꯣ ꯑꯣ ꯋꯥ
ꯍꯣꯔꯦꯟ ꯑꯃꯗꯨꯒ ꯋꯥꯔꯤ ꯐꯖ ꯁꯥꯟꯅꯗꯕꯗꯤ ꯌꯥꯔꯣꯏꯍꯦ
ꯍꯣꯏ ꯍꯣꯏ ꯐ ꯅ ꯅ ꯅ ꯑꯗꯨ ꯐ ꯂꯣꯛꯑꯦꯅꯤ ꯀꯟ ꯐꯥꯝ ꯑꯗꯨꯕꯨꯗꯤ ꯋꯥꯔꯤꯗꯤ ꯁꯥꯟꯅꯕ ꯌꯥꯏ ꯁꯣꯝꯒꯤꯗꯨꯁꯨ ꯄꯨꯡꯁꯤꯡꯗꯨꯗꯤ ꯑꯗꯨꯝ ꯑꯃꯕꯨ ꯑꯣꯏꯔꯦ ꯑꯃꯕꯨ ꯑꯗꯨꯝ ꯂꯩꯝ
ꯍꯥꯏꯗꯤ ꯍꯪꯆꯤꯠꯇꯨꯁꯨ ꯃꯥꯁꯨ ꯂꯥꯛꯀꯦ ꯍꯥꯏꯔꯗꯤ ꯃꯥꯏ ꯇꯨꯏꯁꯟꯗꯨ ꯇꯛꯊꯣꯛꯑꯝꯕ ꯇꯥꯏꯅ ꯑꯩꯒꯤꯅ ꯑꯃꯨꯛ ꯍꯥꯏꯅꯑꯔꯣꯏꯗꯅ
ꯍꯥꯏꯗꯤ ꯅꯣꯏꯅꯤꯄꯨꯁꯤꯡ ꯑꯃꯕꯨ ꯍꯥꯏꯔꯑꯁꯨ ꯌꯥꯏꯕꯨ ꯍꯥꯏꯔꯁꯨ ꯌꯥꯗꯦꯕꯨ ꯍꯥꯏꯔꯁꯨ ꯑꯗꯨꯏꯗꯤ ꯄ꯭ꯔꯣꯕ꯭ꯂꯦꯝ ꯅꯠꯇꯦꯕ
ꯑꯩ ꯂꯥꯛꯇꯤ ꯂꯥꯛꯅꯤꯡꯉꯦ ꯇꯟꯕ ꯅꯪ ꯃꯊꯪ ꯈꯇꯪ ꯌꯥꯎꯑꯣ ꯑꯗꯨꯗꯤ ꯇꯜꯂꯤꯗꯔ ꯑꯩꯈꯣꯏ ꯑꯍꯨꯝ ꯁꯨꯔꯗꯤ ꯅꯨꯡꯉꯥꯏꯗꯅ
ꯀꯗ
ꯑꯃꯗ ꯅꯨꯡꯉꯥꯏꯍꯧꯔꯣꯏꯗꯣ
ꯑꯋꯥ ꯑꯗꯨꯁꯨ ꯐꯥꯔꯄꯗꯣ ꯐꯥꯔꯄꯗꯣ
ꯃꯣꯏꯔꯥꯡ ꯆꯠꯇꯣꯏꯦꯗꯤꯇꯤꯌꯥ ꯒꯥꯔꯤ ꯆꯟꯒꯗ꯭ꯔꯣ ꯆꯅꯤ ꯃꯥꯏꯁꯨ ꯃꯃꯥꯟꯅꯕꯤ ꯄꯨꯔꯛꯀꯦ ꯍꯥꯏꯔꯤ ꯀꯃꯥꯏꯅ ꯇꯧꯕ
ꯔꯣꯕꯔ
ꯊꯣꯏꯊꯣꯏꯗ ꯆꯠꯂꯔꯣꯏꯁꯦ ꯍꯥꯏꯌꯣ ꯃꯣꯏꯔꯥꯡ ꯆꯠꯁꯦ ꯍꯥꯏꯌꯣ
ꯌꯥꯟ ꯀꯥꯄꯖ꯭ꯔꯣ
ꯌꯥꯏꯕ
ꯗꯤ ꯍ
ꯅꯨꯡꯗꯥꯡ ꯋꯥꯏꯔꯝꯗ ꯅꯨꯡꯗꯤꯤꯟꯗꯗꯤ ꯌꯥꯝ ꯁꯥꯅꯤ
ꯄꯨꯡ ꯑꯅꯤ ꯑꯗꯥꯏ ꯇꯥꯔꯣ ꯀꯥꯞꯆꯔꯔꯣꯏ ꯄꯨꯡ ꯑꯃ ꯀꯗꯥꯏꯗꯣ ꯑꯅꯤ ꯑꯏ ꯀꯏꯗ ꯁ ꯇꯨꯡ ꯃꯉꯥ ꯃꯈꯥꯏ ꯃꯉꯥꯗ ꯈꯋꯥ ꯌꯧꯔꯛꯑ ꯂꯣꯏꯔꯦ
ꯑꯁ ꯆꯤꯡꯤꯡ ꯨꯀꯥꯅꯤ ꯆꯤꯡ ꯀꯥ ꯀꯏ
ꯍꯥꯏꯀꯋꯥ
ꯉꯥꯏꯈꯣ ꯉꯥꯏꯈꯣ ꯑꯩꯅ ꯉꯥꯏꯈꯣꯗꯤ ꯉꯥꯏꯈꯣ ꯑꯩ ꯍꯥꯏꯔꯛꯀꯦ ꯑꯩ ꯍꯥꯏꯔꯛꯀꯦꯕ
ꯍꯣꯏ
ꯀꯥꯏꯗꯅꯣ ꯃꯣꯏ ꯌꯨꯝꯅꯥ ꯑꯉꯥꯡꯗꯣ
ꯑꯗꯅꯦ ꯑ ꯁꯃꯦ ꯉꯅ ꯁꯦ
ꯎꯝ ꯑ ꯆꯍꯤ ꯍ ꯀꯩꯅꯣ
ꯆꯍꯤ ꯑꯩꯈꯣꯏ ꯕꯦꯁꯀꯨꯝꯕꯅꯦ ꯆꯍꯤ ꯑꯃ ꯑꯅꯤ ꯑꯩꯅ ꯍꯥꯟꯕ
ꯎꯝ ꯉꯥꯏ ꯐ ꯀꯋꯥ
ꯑ